ꯍꯜꯂꯣ꯫
ꯇꯥꯕ꯭ꯔꯣ꯫
ꯅꯨꯡꯉꯥꯏꯔꯤꯕ꯭ꯔꯣ ꯅꯪꯕꯨꯣ
ꯈꯪꯗ꯭ꯔꯦ ꯅꯨꯡꯉꯥꯏꯕ꯭ꯔꯥ ꯅꯨꯡꯉꯥꯏꯇꯕ꯭ꯔꯥ ꯄꯪꯂꯪꯂꯩꯗ ꯂꯩꯌꯦ
ꯇꯥꯗꯕ ꯀꯨꯏꯔꯦ ꯅꯪꯒꯤ ꯄꯥꯎꯁꯨ ꯀꯥꯏꯗꯅꯣ
ꯑꯩ ꯅꯝꯗ ꯂꯣꯡꯗ ꯂꯩ ꯌꯦ
ꯅꯪ ꯈꯨꯟ ꯆꯠꯇ꯭ꯔꯤ
ꯆꯇ꯭ꯔꯤ
ꯀꯩꯗꯧꯉꯩ ꯆꯠꯀꯦꯔꯣ
ꯆꯠꯂꯔꯣꯏ ꯑꯩ
ꯑꯗ ꯁ ꯆꯍꯤ ꯑꯗ ꯆꯍꯤ ꯆꯍꯤꯁ ꯂꯩꯔꯦ ꯊꯕꯛ ꯇꯧꯔ ꯂꯩꯔꯝꯃꯣ ꯑꯗꯨꯗꯤ
ꯊꯕꯛ ꯅꯣꯏ ꯊꯕꯛ ꯇꯧ ꯃꯐꯝꯗꯣ ꯑꯩꯁꯨ ꯌꯦꯡꯕꯤꯈ꯭ꯔꯣ
ꯑ ꯆꯄ ꯇꯣꯛꯑꯦ ꯑꯗꯨ ꯍꯥꯏꯔꯒ ꯊꯕꯛ ꯇꯣꯛꯑꯦ ꯎꯝ ꯊꯕꯛ ꯑꯃꯨꯛ ꯊꯤꯔꯒ ꯂꯩꯕꯅꯦ ꯇꯧꯕ ꯅꯨꯡꯉꯥꯏꯇꯕꯒꯤ
ꯑꯆꯥ ꯑꯣ ꯀꯥꯏ ꯀꯥꯏ ꯋꯥꯏꯗꯣꯏꯅꯣ ꯅꯪ ꯇꯧꯕꯗꯣ ꯑꯩ ꯆꯥꯛ ꯍꯦꯟꯁꯥꯡ ꯊꯣꯡꯕ ꯂꯣꯏꯔꯦ ꯑꯣ
ꯀꯩ ꯃꯊꯦꯜꯅꯣ ꯉꯁꯤ
ꯈꯥꯃꯟꯅꯟꯅ ꯑꯗꯨꯒ ꯑꯂꯨꯅꯦ ꯑꯗꯨꯒ ꯁꯟꯁꯥ ꯑꯀꯪꯕꯗꯣ
ꯑꯁ ꯁꯟꯁꯥꯗꯤ ꯍꯥꯎꯋꯦꯍꯦ
ꯂꯥꯛꯑꯣ ꯀꯣꯏꯔꯛꯑꯣ
ꯑꯁꯦꯡꯕ ꯑꯁ ꯀꯣꯏꯕ ꯆꯁꯤꯦꯅꯦ ꯑꯁ ꯁꯟꯗꯦꯒꯨꯝꯕꯗ ꯅꯪꯗꯤ ꯐ꯭ꯔꯤ ꯂꯩꯔꯝꯒꯅꯤꯅ
ꯑꯩ ꯐ꯭ꯔꯤ ꯂꯩꯔꯁꯨ ꯑꯩ ꯑꯉꯥꯡ ꯑꯩꯉꯥꯡ ꯑꯉꯥꯡ ꯂꯩꯕꯅꯤꯅꯦ ꯌꯥꯗꯤꯅꯦ ꯊꯗ ꯊꯥꯗꯣꯛꯄ ꯌꯥꯗꯦ ꯑꯩꯈꯣꯏ ꯑꯩꯈꯣꯏꯗ ꯊꯥꯗꯣꯛꯄ ꯌꯥꯗꯕ ꯑꯉꯥꯡ
ꯑꯗꯣ ꯁꯟꯗꯦꯒꯨꯝꯕ ꯑꯗꯨꯗꯤ ꯅꯪ ꯈꯔ ꯑꯗꯨꯝ ꯀꯣꯏꯊꯣꯛꯅꯤꯉꯥꯏꯗꯤ ꯌꯥꯔꯝꯒꯅꯤꯗ ꯑꯗꯨꯗꯤ
ꯎꯝ ꯈꯪꯗꯦ ꯑꯩ ꯊꯣꯛ ꯆꯠꯊꯣꯛꯄ ꯈꯪꯗꯦ꯫ ꯑꯈꯣꯏꯗꯣ ꯑꯈꯣꯏꯒꯤ ꯀꯟꯗꯤꯁꯟꯖꯦ ꯑ-ꯑ ꯌꯥꯗꯦꯕ꯫
ꯃꯤ ꯀꯌꯥ ꯂꯩꯒꯦ ꯅꯪ ꯍꯧꯖꯤꯛ ꯂꯩꯕ ꯃꯐꯝꯗ꯫
ꯍꯧꯖꯤꯛ ꯑꯈꯣꯏ ꯏꯅꯦ ꯏꯅꯦꯈꯣꯏꯗ ꯂꯩꯕꯅꯦ ꯀꯩꯁꯨꯏꯅꯥꯈꯣꯏꯗꯣ ꯇꯣꯉꯥꯟꯅ ꯆꯥꯔꯤ꯫ ꯀꯥ ꯑꯃꯗ ꯏꯆꯦ ꯏꯕꯥꯅꯤ ꯀꯥ ꯑꯉꯥꯡ ꯍꯣꯏ ꯑꯩꯈꫭꯏ ꯑꯍꯨꯝ
ꯑꯗꯨ ꯑꯗꯨꯝ ꯅꯨꯡꯇꯤꯒꯤ ꯑꯗꯨꯝ ꯔꯣꯝꯗ ꯂꯩꯔꯒ ꯑꯗꯨꯝ ꯆꯠꯊꯣꯛꯇ꯭ꯔꯦ
ꯄꯨꯊꯣꯛꯇ꯭ꯔꯦ ꯑꯩ ꯑꯩ ꯊꯕꯛ ꯌꯥꯝ ꯂꯩꯌꯦ ꯑꯁ ꯃꯆꯦꯠ ꯃꯆꯦꯠ
ꯑꯗꯨꯁꯨ ꯋꯥꯔꯝꯒꯅꯤ ꯑꯉꯥꯡ ꯂꯩꯕꯅꯤꯅ
ꯑꯉꯥꯡꯒꯤ ꯐꯤ ꯑꯃꯨꯛꯁꯨ ꯑꯃꯨꯛꯀ ꯏꯔꯨ ꯑꯩꯅ ꯏꯔꯨꯔꯤꯅꯤꯅꯦ ꯑꯉꯥꯡꯁꯦ
ꯑꯁ ꯄꯨꯔꯥ ꯏꯃꯥ ꯑꯣꯏꯔꯦꯅꯦ ꯍ
ꯑꯕꯣꯛ ꯑꯕꯣꯛ ꯑꯕꯣꯛꯅꯦ ꯑꯕꯣꯛ ꯅꯣꯏ ꯅꯣꯏ ꯑꯉꯥꯡꯁꯦ ꯑꯩꯉꯣꯟꯗ ꯊꯥꯔꯛꯑꯣꯀꯣ ꯑꯩ ꯏꯔꯨꯖꯕꯤꯅ‌ꯦ ꯗꯦꯗꯤꯀꯦꯠ ꯇꯧꯕꯤꯔꯒꯦ ꯑꯩꯅ ꯌꯥꯝ ꯍꯩꯔꯦ ꯑꯩ ꯍꯥꯏꯗꯤ ꯃꯤ ꯂꯩꯇꯕꯒꯤ ꯍꯣꯏ ꯑꯩꯈꯣꯏꯅꯦꯁꯨ ꯍꯩꯇ‌ꯦꯕ ꯏꯆꯦ ꯑꯃ ꯂꯩꯌꯦ ꯏꯆꯦ ꯑꯃꯅ ꯑꯗꯨꯝ ꯇꯧꯕꯤꯕꯅꯦ ꯅꯍꯥꯟꯗꯤ ꯑꯗꯨ ꯑꯣꯏꯔꯁꯨ ꯃꯥꯗꯤ ꯊꯥꯡꯃꯩꯕꯟꯗ ꯂꯩꯕꯅꯦꯕ ꯑꯦꯕ꯭ꯔꯤꯗꯦ ꯆꯠꯊꯣꯛ ꯆꯠꯁꯤꯟ ꯇꯧꯔꯤ ꯑꯗꯨꯅꯅꯨꯡꯉꯥꯏꯗꯅ ꯑꯗꯨ ꯑꯩ ꯇ꯭ꯔꯥꯏ ꯇꯧꯔꯦ ꯑ ꯍꯩꯔꯦ ꯑꯗꯨ
ꯑꯦꯛꯁꯄꯥꯔꯠꯅꯤꯅꯦ ꯍꯧꯖꯤꯛꯇꯤ ꯅꯪꯅ ꯑꯃꯨꯛ ꯇꯝꯕꯤꯕ ꯌꯥꯔꯅꯤ ꯑ ꯃꯤ ꯑꯇꯩꯏꯕꯣ
ꯅꯣꯏꯒꯤ ꯇꯝꯕꯤꯒꯦ ꯄꯣꯛꯈ꯭ꯔꯣ
ꯑꯁ ꯀ ꯋꯥ ꯀ ꯍ ꯇꯨꯥꯏ ꯍꯥꯏꯔꯔ ꯀꯦꯂ
ꯑꯗꯨꯗꯤ ꯅꯪꯒꯤꯁꯦ ꯌꯥꯝ ꯐꯔꯦ ꯅꯪꯒꯤꯁꯦ ꯌꯥꯝ ꯐꯔꯦꯅꯦ ꯕꯤ ꯕꯤ ꯑꯦꯁ ꯂꯩꯇ ꯁꯦ ꯀꯦꯟꯁꯤ ꯇꯣ ꯁꯦ ꯅꯪꯒꯤꯗꯤ ꯆꯞ ꯆꯥꯔꯦ ꯅꯪꯒꯤ ꯗꯥꯛꯁꯨ ꯌꯥꯔꯦ ꯏꯔꯥꯡꯁꯤꯒꯥ
ꯆꯥ ꯑꯩꯗꯤ ꯆꯠꯂꫭꯏꯌꯦ ꯑꯩ ꯁꯨꯇꯤꯅꯤꯗ ꯍꯥꯏꯗꯤ ꯑꯩ ꯆꯠꯊꯣꯛꯧꯕ ꯌꯥꯗꯦꯕ
ꯑꯥ ꯑꯗꯨꯕꯨ ꯀꯦꯟꯁꯦꯜ ꯇꯧꯕꯅ ꯐꯔꯅ ꯑꯖꯝ
ꯑꯗꯨ ꯑꯣꯏꯔꯁꯨ ꯀꯦꯟꯁꯦꯜ ꯑꯣꯏꯔꯦ ꯑꯗꯨ ꯅꯦꯛꯁ ꯇꯥꯏꯝ ꯅꯩꯕꯁꯨ ꯑꯩ ꯐꯧ ꯐꯧ ꯐꯪꯉꯣꯏꯗ ꯑꯩ
ꯀꯔꯝ ꯀꯥꯟꯗ ꯑꯗꯨꯝ ꯂꯩꯥꯛꯅꯤ ꯍꯥꯏꯕ꯭ꯔꯥ ꯁꯦꯞꯇꯦꯝꯕꯔ ꯒꯨꯝꯕꯗ ꯇꯧꯅꯤ ꯍꯥꯏꯕ꯭ꯔꯥ
ꯍꯥꯏꯔꯛꯇ꯭ꯔꯤ ꯑꯩꯈꯣꯏ
ꯃꯤ ꯑꯇꯩ ꯈꯨꯟ ꯈꯨꯟ ꯑꯇꯩꯗꯤ ꯂꯣꯡꯃꯥꯏꯒꯨꯝꯕ ꯃꯣꯏꯗꯤ ꯇꯧꯔꯒ ꯂꯩꯌꯦꯀꯣ ꯀꯩꯁꯨ ꯍꯥꯏꯕꯗꯤ ꯊꯣꯏꯗꯣꯛꯄ ꯀꯩꯅꯣ ꯏꯔꯥꯡ ꯌꯥꯝ
ꯄ꯭ꯂꯦꯟꯁꯨ ꯀꯦꯟꯁꯦꯜ ꯑꯣꯏ ꯇꯧꯕꯅꯦ
ꯑꯣ ꯑꯩꯅ ꯎꯕꯗꯨꯗꯤ ꯅꯝꯕꯔ ꯋꯥꯟ
ꯎꯝ
ꯑꯥ
ꯃꯤꯗꯤ ꯍꯥꯏꯗꯤ ꯃꯣꯏ ꯈꯎꯟꯗꯩꯩ ꯑꯣꯖꯥ ꯁꯨꯅ ꯐꯪꯉꯦꯕ ꯑꯗꯨꯒꯤꯅꯦ ꯑꯩꯈꯣꯏꯗꯤ ꯃꯄꯥꯟꯗꯒꯤ ꯑ ꯇꯥꯎꯟ ꯁꯍꯔꯁꯤꯗꯤ ꯍꯣꯏ ꯥꯇꯧꯖꯥꯔꯗꯤ ꯑꯩꯈꯣꯏ ꯑꯦꯔꯤꯌꯥꯗꯒꯤ ꯇꯧꯕꯅꯦ
ꯑꯩꯈꯣꯏꯒꯤꯗꯤ ꯍꯟꯗꯛꯁꯦ ꯀꯅꯥ ꯀꯅꯥ ꯑꯣꯖꯥꯕꯨ ꯀꯧꯕ꯭ꯔꯥꯗꯣ ꯇꯧꯒꯦ ꯍꯥꯏꯔꯗꯤ ꯀꯃꯥꯏꯅ ꯑꯣꯖꯥꯁꯦ ꯑꯅꯧꯕ
ꯑꯅꯧ ꯍꯧꯖꯤꯛ ꯅꯍꯥꯟ ꯀꯧꯔꯝꯕꯁꯤꯡꯗ ꯑꯗꯨꯝ ꯀꯧꯕ ꯇꯥꯔꯦ ꯈꯪꯗꯦ ꯈꯪꯗ꯭ꯔꯦ ꯑꯩ ꯊꯕꯛꯁꯨ ꯑꯩ ꯀꯩꯅꯣꯁꯨ ꯇꯣꯛꯈ꯭ꯔꯅꯤ ꯑꯩ ꯄꯥꯁꯇ꯭ꯔꯗ ꯐꯣꯟ ꯇꯧꯈ꯭ꯔꯅꯤ ꯑꯩ
ꯑꯣ ꯅꯪꯒꯤ ꯄꯣꯁꯇꯣ
ꯎꯝ ꯑꯩ ꯄꯣꯁ ꯊꯥꯗꯣꯛꯈ꯭ꯔꯒꯦ ꯅꯠꯇ꯭ꯔꯗꯤ ꯌꯥꯔꯣꯏꯕ ꯍꯥꯏꯗꯤ ꯑꯩꯅ ꯁꯤꯗ ꯂꯩꯔꯒ ꯈꯨꯟꯗ
ꯍꯣꯏ ꯑꯗꯨꯅꯦ ꯍꯣꯏ ꯑꯗꯨꯁꯨ ꯌꯥꯗꯦꯕꯅꯤꯅꯥ ꯑ ꯑꯗꯨꯣ ꯀꯅꯥꯕꯨ ꯑꯃꯨꯛ ꯍꯜꯂꯛꯀꯦ ꯇꯧꯅꯤꯡꯉꯥꯛꯅꯥꯕꯨ ꯑꯃꯨꯛ ꯇꯧ
ꯈꯪꯗꯦ ꯈꯪꯗꯦꯗꯥ ꯑꯗꯨꯗꯤ ꯃꯣꯏꯅ
ꯍꯣꯏ
ꯇꯧꯕꯤꯔꯣ
ꯅꯪ ꯁꯪꯗ꯭ꯔꯗꯤ ꯍꯣꯏ ꯅꯪꯒꯤꯁꯨ ꯀꯩꯅꯣ ꯇꯧꯅꯤꯕ ꯋꯥꯈꯜꯗ ꯅꯨꯡꯉꯥꯏꯇꯦꯕ ꯍꯥꯏꯕꯗꯤ ꯄꯣꯁ ꯑꯃ ꯄꯨꯔꯒ ꯅꯪꯅ ꯑꯗꯨꯝ ꯍꯧꯖꯤꯛ ꯑꯗꯨꯝ ꯀꯨꯏꯅ ꯆꯠꯄꯗꯣ ꯅꯪꯒꯤꯁꯨ ꯅꯨꯡꯉꯥꯏꯔꯣꯏ ꯑꯗꯨꯒ ꯃꯤ ꯃꯣꯏ ꯈꯨꯟꯅ ꯂꯩꯕꯁꯤꯡꯁꯤꯁꯨ ꯅꯨꯡꯉꯥꯏꯇꯦꯕ ꯑꯗꯨꯕꯨ ꯁꯔꯨꯛꯄꯨꯗꯤ ꯅꯪꯅ ꯔꯤꯖꯥꯏꯟ ꯇꯧꯕꯗꯨꯅ ꯐꯔꯦꯗ
ꯍꯣꯏ ꯇꯧꯔꯒꯦꯅ ꯂꯩꯔꯤꯅꯦ ꯐꯣꯟꯜꯗ ꯇꯧꯕ ꯁꯪꯗꯦꯅꯦ ꯍꯥꯏꯗꯤ ꯃꯇꯝꯗꯣ ꯑꯥꯐꯇꯔꯅꯨꯟꯗꯁꯨ ꯇꯧꯕ ꯌꯥꯗ ꯃꯣꯔꯅꯤꯡꯗꯁꯨ ꯑꯗꯨꯝ ꯆꯤꯜꯂ ꯂꯩ ꯈꯪꯗꯦ
ꯑꯥ
ꯆꯥꯛꯇꯣꯛꯑꯒ ꯇꯧꯁꯤꯔ ꯈꯅꯤ
ꯑꯗꯣ ꯍꯟꯗꯛ ꯆꯍꯤꯁꯦ ꯑꯗꯨꯃꯥꯏꯅ ꯂꯩꯈ꯭ꯔꯒꯦ ꯍꯥꯏꯕ꯭ꯔꯣ ꯀꯃꯥꯏꯅ ꯇꯧꯋꯦ
ꯑꯩꯈꯣꯏ ꯀꯔꯤꯔꯣ
ꯑꯁꯦꯡ ꯐꯥꯎꯗ ꯍꯥꯍꯥꯍꯥ ꯅꯪꯒꯤ ꯋꯥꯈꯜꯗ ꯅꯪꯒꯤ ꯋꯥꯈꯜꯗ ꯍꯟꯗꯛꯁꯦ ꯀꯨꯏꯅ ꯂꯩꯒꯦꯔꯣ ꯅꯠꯇ꯭ꯔꯒ ꯑꯗꯨꯝ ꯌꯨꯝ ꯍꯟꯕ ꯌꯥꯔꯗꯤ ꯃꯨꯛ ꯍꯟꯒꯦꯔꯣ ꯀꯃꯥꯏꯅ ꯇꯧ
ꯑꯩ ꯍꯟꯕ ꯍꯟꯕ ꯌꯥꯔꯁꯨ ꯑꯩ ꯍꯜꯂꯣꯏꯌꯦ ꯍꯥꯏꯗꯤꯀꯣ ꯀꯩꯅꯣ ꯑꯩꯈꯣꯏ ꯑꯉꯥꯡꯗꯣ ꯑ ꯆꯦꯛꯀꯑꯞꯗ ꯇꯣꯏꯅ ꯆꯠꯇꯣꯏꯅꯦꯕ
ꯃꯥꯒꯤ ꯃꯁꯥꯗ ꯅꯨꯡꯉꯑꯦ ꯍꯥꯏꯕꯗꯤ ꯐꯠꯇꯕ꯭ꯔꯥ ꯀꯃꯥꯏꯅ ꯇꯧ
ꯍꯣꯏ ꯃꯁꯥꯗꯨꯝ ꯈꯔ ꯅꯨꯡꯉꯥꯏ ꯇꯕꯀꯣ ꯑꯗꯨꯒꯤ ꯎꯝ ꯑꯩꯈꯣꯏ ꯈꯔꯦ ꯄ꯭ꯔꯣꯕ꯭ꯂꯦꯝ ꯑꯃ ꯂꯩꯌꯦꯕꯀꯣ ꯑꯗꯨꯌꯥꯗꯦꯕ ꯑꯩꯈꯣꯏ ꯍꯌꯦꯡꯁꯦ ꯑꯃꯨꯛ ꯆꯠꯇꯣꯏꯅꯤ
ꯑꯁ ꯄꯩꯁꯥꯗꯤ ꯌꯥꯝ ꯇꯤꯡꯉꯝꯒꯅꯤ ꯑꯗꯨꯗꯤ
ꯄꯩꯁꯥ ꯇꯤꯡꯕꯁꯤꯗꯤ ꯃꯃꯥꯒꯤ ꯈꯣꯝꯁꯨ ꯊꯛꯄ ꯌꯥꯗꯦ ꯊꯛꯑꯣ ꯌꯥꯗꯕ ꯍꯥꯏꯗꯤ ꯃꯥ ꯍꯥꯟꯅ ꯎꯝ ꯈꯣꯡꯆꯨꯞꯗꯣ ꯕꯣꯇꯜꯗ ꯊꯛꯈ꯭ꯔꯕꯅꯤꯅꯀꯣ ꯑꯗꯨ ꯃꯍꯥꯎ ꯈꯪꯈ꯭ꯔꯕ
ꯍꯞꯇꯥ ꯀꯌꯥꯗꯤ ꯁꯨꯔꯕ ꯕꯗ ꯑꯉꯥꯡꯗ
ꯉꯁꯤꯅ ꯊꯥ ꯐꯥꯔꯦ
ꯑꯣ
ꯊꯥ ꯐꯔꯦ ꯑꯗꯨ ꯃꯥꯗꯤ ꯑꯥꯏ ꯁꯤꯌꯨ ꯍꯦꯛ ꯄꯣꯛꯂꯛꯄꯗꯒꯤ ꯑꯥꯏ ꯁꯤꯌꯨꯗ ꯊꯝꯕꯅꯤꯅꯀꯣ ꯑꯗ ꯊꯛꯄꯗꯣ ꯎꯝ ꯎꯝ ꯑꯗꯨꯒꯤ
ꯍꯣꯏ ꯃꯥ ꯃꯊꯤ ꯐꯥꯏꯕꯗꯣ ꯌꯥꯗꯕ ꯃꯊꯤ ꯐꯥꯏꯕ ꯅꯨꯡꯉꯥꯏꯗꯕ ꯑꯗꯨꯒꯤ ꯑꯣꯄ꯭ꯔꯦꯁꯟ ꯇꯧꯔꯤꯅꯤꯅꯦ ꯋꯥ
ꯅꯋꯥꯛꯁꯦ ꯀꯩꯅꯣ ꯇꯧꯔꯦ ꯑ ꯀꯩ ꯕ꯭ꯔꯦꯡ ꯕ꯭ꯔꯦꯡ ꯇꯧꯔꯒ ꯂꯩꯅꯦ ꯅꯦꯠꯋꯥꯛꯁꯦ
ꯅꯪꯒꯤꯁꯤꯝ ꯀꯩ ꯁꯤꯝ ꯑꯣꯏꯕꯖꯥꯠꯂꯣ ꯅꯦꯠꯋꯥꯛꯁꯦ ꯀꯩꯅꯣ ꯍꯧꯖꯤꯛꯁꯦ ꯈꯔ ꯀꯩꯅꯣ ꯕꯦꯔꯥ ꯇꯧꯋꯦ
ꯎꯝ ꯑꯩꯒꯤ ꯔꯖꯤꯌꯣꯅꯦ ꯀꯩ ꯀꯩ ꯑꯣꯏꯕꯨꯒꯤꯔꯣ ꯅꯨꯡꯁꯥ ꯀꯃꯥꯏꯅ ꯇꯧꯋꯦ ꯅꯣꯏ ꯍꯥꯏꯕꯗꯤ ꯅꯣꯏ ꯅꯨꯡꯗꯤꯜ ꯂꯣꯡ ꯃꯄꯥꯐꯝꯗꯗꯤ ꯁꯥꯕ꯭ꯔꯥ ꯅꯠꯇ꯭ꯔꯒ ꯀꯃꯥꯏꯅ ꯇꯧꯋꯦ
ꯍꯣꯏ ꯏꯡꯈ꯭ꯔꯦ ꯍꯧꯖꯤꯛꯇꯛꯇꯤ ꯉꯥ ꯁꯥꯏꯝ ꯌꯥꯝꯗꯤ ꯁꯥꯏ ꯑꯁ ꯑꯩꯈꯣꯏꯗꯤ ꯑꯞꯁꯇꯦꯌꯔꯗ ꯂꯩꯕꯅꯤꯅ ꯑꯁ ꯎꯝ ꯑꯞꯁꯇꯦꯌꯔꯗ ꯂꯩꯕꯅꯤꯅ ꯌꯥꯝ ꯁꯥꯏꯌꯦ ꯁꯥꯏ
ꯂꯣꯏ ꯂꯩꯔꯤꯗꯣ ꯅꯦꯠꯋꯥꯥꯛꯁꯤꯗꯤ ꯇꯕ꯭ꯔꯣ